ꯍꯜꯂꯣ
ꯑ
ꯍꯜꯂꯣ
ꯋꯦꯜꯀꯝ ꯕꯦꯛ
ꯀꯩꯒꯤꯔꯥ
ꯑꯣ ꯑꯗꯣ ꯔꯨꯜꯅꯤ ꯍꯥꯏꯕ ꯇꯥꯔꯦ
ꯑ
ꯍꯦꯍꯦꯍꯦ ꯎꯝ ꯑꯗꯨ ꯅꯣꯏ ꯊꯕꯛ ꯀꯨꯝꯕꯗꯤ ꯀꯩꯅꯣ ꯇꯥꯏꯃꯤꯡꯗꯤ ꯀꯃꯥꯏꯅ ꯇꯧꯋꯦ ꯍꯧꯖꯤꯛ ꯍꯧꯖꯤꯛ
ꯐꯥꯏꯚ ꯇꯒꯤ ꯐꯥꯏꯚ ꯇꯒꯤ ꯆꯠꯂꯒ ꯇꯨꯗ ꯍꯂ ꯀꯗꯕ
ꯐꯥꯏꯚꯇꯒꯤ ꯇꯨ ꯐꯥꯎꯕꯣ
ꯎꯝ ꯐꯥꯕꯅꯦ ꯌꯥꯍꯧ ꯉꯟꯕꯗꯣ ꯑꯗꯨꯗ ꯋꯥꯕ
ꯍꯣꯏ ꯍꯣꯏ ꯑꯌꯨꯛꯇ ꯑꯌꯨꯛꯇꯒꯤ ꯄꯨꯡ ꯇꯨ ꯐꯥꯎꯀꯣ ꯍꯣꯏ ꯇꯨꯗꯒꯤꯗꯤ ꯑꯗꯨꯝ ꯐ꯭ꯔꯤ ꯑꯣꯏꯔꯦ
ꯐ꯭ꯔꯤ ꯑꯣꯏꯔꯦ ꯑꯗꯨ ꯌꯨꯝ ꯍꯜꯂꯛꯄ ꯀꯥꯟꯗꯗꯤ ꯌꯨꯝꯗꯣ ꯁꯥꯡꯕꯅꯤ ꯂꯥꯏꯟꯗ ꯍꯟꯕꯅꯤꯅ ꯌꯨꯝ ꯍꯟꯕ ꯀꯥꯟꯗꯗꯤ ꯑꯗꯨꯝ ꯄꯨꯡ ꯊ꯭ꯔꯤꯒꯨꯝꯕ ꯑꯗꯨꯝ ꯇꯥꯔꯦ
ꯊꯨꯝ ꯑ ꯀꯗꯥꯥꯏꯗꯅꯣ ꯑꯗꯨꯗꯤꯦ ꯌꯣꯨꯝꯖꯩ
ꯑꯁ ꯑꯩꯈꯣꯏꯅ ꯑꯗꯨꯝ ꯊꯕꯛ ꯂꯣꯏꯕ ꯀꯥꯟꯗ ꯉꯥꯏꯍꯥꯛꯇꯪ ꯗꯤꯜ ꯂꯦꯜꯂꯒ ꯑꯗꯨꯝ ꯂꯩꯕꯒꯨꯝꯕ ꯑꯗꯨꯝ ꯇꯧꯔꯤꯉꯩꯗꯣ ꯏ ꯋꯥ ꯑ ꯌꯨꯝ ꯍꯟꯕ ꯀꯥꯟꯗꯅꯦ ꯄꯨꯡ ꯑꯥ ꯌꯧꯈ꯭ꯔꯕ
ꯑꯆꯥꯆꯥꯆꯥ ꯌꯨꯝ ꯌꯨꯝ ꯌꯨꯝꯗꯤ
ꯦ ꯂꯄꯦ
ꯌꯨꯝꯁꯨ ꯂꯥꯛꯞꯄꯦꯌ
ꯌꯒꯨꯝꯁꯣꯂꯄꯦ
ꯎꯝ
ꯑꯗꯨꯗ ꯍꯦꯛ ꯊꯕꯛ ꯂꯣꯏꯕꯒ ꯍꯟꯕꯗꯤ ꯇꯟꯕꯅꯤꯅ ꯑꯩꯈꯣꯏꯒ ꯊꯕꯛ ꯇꯧꯃꯤꯟꯅꯕꯁꯦ ꯁꯤꯡꯒ ꯑꯗꯨꯝ ꯕꯣ ꯁꯥꯔꯒ ꯂꯩꯕꯒꯨꯝꯕ
ꯎꯝ ꯑꯗ ꯁꯤꯗ ꯄꯥꯔꯠ ꯇꯥꯏꯝ ꯇꯧꯕꯁꯦ ꯑꯗꯣ ꯁꯦꯂꯔꯤꯗꯤ ꯀꯌꯥꯒꯨꯝꯕꯒ ꯄꯤꯕ꯭ꯔꯣ ꯀꯃꯥꯏꯅ ꯇꯧꯒꯦ
ꯆꯐ ꯀꯃꯒ ꯇꯃꯤꯗ
ꯑꯗꯨꯝ ꯌꯥꯏ ꯀꯩꯅꯣ ꯑꯗꯣ ꯂꯥꯏꯟꯗ ꯆꯠꯊꯣꯛ ꯆꯠꯁꯤꯟ ꯑꯗꯨꯝ ꯑꯦꯛꯁꯄꯦꯟꯗꯤꯆꯔꯒꯨꯝꯕ ꯈꯔ ꯈꯥꯏꯗꯣꯛꯄ ꯐꯣꯠꯄ
ꯃꯣꯔꯅꯤꯡꯗ ꯕꯨꯗꯤꯌꯦ ꯎꯝ ꯑꯗꯨꯝ ꯊꯤꯜꯂꯕꯀꯣ
ꯎꯝ
ꯑꯗꯨꯒ ꯏꯚꯤꯅꯤꯡ ꯏꯚꯤꯅꯤꯡꯗ ꯅꯥꯏꯟꯗ ꯍꯟꯕ
ꯑ ꯃꯣꯔꯅꯤꯡꯗꯅ ꯍꯥꯏꯗꯤ ꯑꯩ ꯌ ꯌꯨꯝꯒꯤ ꯃꯤꯅ ꯊꯤꯟꯕ ꯑꯗꯨꯒ ꯏꯚꯅꯤꯡꯗꯅꯗꯤ ꯂꯥ ꯏꯟꯗ ꯍꯥꯟꯈ꯭ꯔꯕꯣ
ꯑꯪ
ꯂꯥꯏꯟꯗ ꯆꯠꯈ꯭ꯔꯦ ꯑꯗꯨꯗꯤ ꯃꯃꯟꯗꯣ ꯍꯥꯏꯗꯤ ꯅꯪꯒꯤ ꯁꯦꯂꯔꯤꯗꯤ ꯈꯥꯏꯗꯣꯛꯑꯀꯥꯟꯗ ꯑꯗꯨꯝ ꯑ ꯌꯥꯗꯤ ꯌꯥꯕ꯭ꯔꯥ ꯔꯤꯖꯅꯦꯕꯜ ꯑꯣꯏꯕ꯭ꯔꯥ ꯀꯃꯥꯏꯅ ꯇꯧꯋꯤ ꯍꯧꯖꯤꯛꯀꯥꯟꯗꯤ ꯑꯣꯇꯣꯒꯨꯝꯕ ꯀꯩꯀꯥꯁꯨ ꯑꯗꯨꯝ ꯃꯃꯜ ꯇꯥꯡꯈꯠꯂꯛꯑꯦ ꯑꯣ ꯀꯦ ꯐꯩꯗ ꯅꯪ ꯑ ꯇꯪꯈꯨꯜꯅꯦꯗꯅ
ꯑꯩ ꯇꯥꯡꯈꯨꯜ ꯅꯠꯇꯤꯌꯦ
ꯑ ꯀꯩꯅꯣ
ꯑꯩ ꯇꯥꯡꯈꯨꯜ ꯃꯥꯟꯕ꯭ꯔꯅꯦ
ꯑꯁ ꯇꯥꯡꯈꯨꯜꯒ ꯃꯥꯜꯂꯨꯔꯦ ꯑꯩꯗꯤ
ꯀꯅꯥ ꯃꯟꯂꯗꯤ ꯀꯔꯤ ꯖꯥꯠ ꯃꯥꯟꯕ꯭ꯔ ꯒꯦꯁ ꯇꯧꯔꯒ
ꯑꯁ ꯑꯩ ꯍꯧꯖꯤꯛꯁꯦ ꯎꯝ ꯆꯨꯝꯃꯤꯅꯦ ꯅꯪꯒꯤꯁꯦ ꯁꯔꯅꯦꯝꯁꯦ ꯇꯣꯉꯥꯜꯂꯝꯃꯤꯅꯦ
ꯑꯩꯅ ꯈꯟꯕꯗ
ꯎꯝ
ꯑꯦ ꯈꯟꯕ
ꯆꯨꯝꯂꯗꯤ ꯑꯩꯅ ꯄ꯭ꯔꯥꯏꯖ ꯄꯤꯒꯅꯤ
ꯑꯆꯥ ꯎꯝ ꯁꯤꯗꯤ ꯆꯤꯔꯨꯒꯨꯝꯕ ꯑꯣꯏꯒꯗꯧ ꯃꯥꯜꯂꯦ
ꯐꯥꯔꯁꯇ ꯅꯪꯅ ꯈꯔ ꯄꯟꯕꯗ ꯑꯩꯗꯤ ꯆꯨꯝꯈ꯭ꯔꯕꯅꯤꯅ ꯄꯥꯈꯠ ꯈ꯭ꯔꯕꯅꯤ ꯑꯩ ꯄ꯭ꯔꯥꯏꯖ ꯄꯤꯈ꯭ꯔꯅꯤꯅ ꯆꯣ ꯍꯥꯏꯌꯦ
ꯑꯆꯥ ꯆꯥ ꯑ ꯂꯥꯜ ꯂꯝ ꯈꯔꯕꯅꯤꯅꯦ ꯑꯗ
ꯎꯡ ꯅꯪ ꯐꯥꯁꯇ ꯑ ꯆꯣ ꯄꯟꯗ꯭ꯔꯥ
ꯑꯁ ꯑꯗꯨꯁꯨ ꯆꯨꯝꯒꯦꯗꯧꯔꯦ ꯑꯗꯨꯗꯤ ꯆꯣꯠꯊꯦ
ꯑꯁ ꯑꯗꯨꯅꯦ ꯅꯪ ꯑꯗꯨ ꯍꯥꯏꯔꯝꯒꯗꯧꯕꯒꯤ ꯑꯩꯅ ꯃꯌꯥꯏ ꯇꯠ ꯊꯠ
ꯈ꯭ꯔꯕꯅꯤꯅꯦ
ꯑꯩꯅ ꯅꯪ ꯆꯣ ꯍꯥꯏꯅ ꯍꯥꯏꯕꯗ ꯑꯨꯝ ꯑꯗꯨꯒꯤ ꯑꯩ ꯑꯩꯁꯦ ꯑꯁ ꯑꯁꯤꯗꯤ ꯆꯨꯝꯈ꯭ꯔꯅꯤ ꯍꯥꯏꯔꯒ ꯑꯩꯅ
ꯑꯈꯣꯏ ꯀꯣꯂꯦꯖ ꯃꯦꯠ ꯑꯈꯣꯏ ꯀꯣꯂꯦꯖ ꯀꯥꯃꯤꯟꯅꯥꯔꯝꯕ ꯆꯣꯊꯦ ꯑꯃ ꯍꯣꯏ ꯐꯖꯅ ꯄꯨꯜꯂꯝꯕ ꯑꯃ ꯂꯩ
ꯀꯅꯥꯒꯥ
ꯑꯁꯥ ꯍꯥꯏꯅꯀꯣ ꯑꯣ ꯃꯃꯤ ꯌꯦ ꯃꯤꯡꯁꯨ ꯄꯟꯕꯤꯒꯅꯨ ꯀꯌꯥꯝ ꯍꯥꯏꯈꯤꯕꯅꯤꯅꯦ ꯆꯨꯝꯝꯕꯅꯦ ꯑꯥ ꯍꯣꯏ ꯍꯣꯏ ꯍꯣꯏ ꯑꯩꯈꯣꯏ ꯄꯨꯜꯂꯝꯕ ꯌꯥꯝ ꯂꯩ ꯀꯩꯅꯣꯅꯤ ꯗꯤ ꯑꯦꯝ ꯀꯣꯂꯦꯖꯇ ꯗꯤ ꯑꯦꯝꯗ ꯎ
ꯑꯗꯨꯗꯤ ꯃꯣꯏꯗꯤ ꯑꯉꯥꯡ ꯑꯣꯏꯔꯝꯒꯅꯤ ꯑꯩꯅ ꯈꯪꯕ ꯉꯝꯒꯗ ꯃꯥꯟꯗꯦ
ꯆꯨꯝꯃꯦ ꯑꯉꯥꯡꯗꯤ ꯑꯉꯥꯡ ꯑꯣꯏꯒꯗꯧꯔꯤꯅꯦ ꯅꯣꯏꯗꯒꯤꯗꯤ
ꯑꯗꯨꯒꯤ ꯃꯤꯡꯗꯣ ꯌꯥꯝ ꯌꯥꯝꯃꯦꯕ ꯑꯩꯈꯣꯏ ꯆꯣꯊꯦꯗꯣ ꯅꯠꯇꯕꯅꯤꯅ ꯍꯧ ꯖꯤꯛꯇꯤ ꯈꯨꯟꯁꯨ ꯄꯥꯛꯅ ꯂꯩꯇꯕꯅꯤꯅ ꯎ ꯃꯤꯒꯤ ꯃꯁꯛꯀꯨꯝꯕ ꯈꯨꯟꯁꯤꯜꯂꯀꯥꯟꯗ ꯌꯥꯝꯅ ꯔꯤꯗ ꯀꯅꯥꯔꯁꯤꯗꯤ ꯀꯅꯥꯔ ꯑꯗꯨꯝ ꯈꯪꯗ꯭ꯔꯦ ꯈꯪꯕ ꯉꯝꯗ꯭ꯔꯦꯕ
ꯍꯣꯏ ꯍꯣꯏ ꯑꯗ ꯂꯩꯕꯨꯗꯤ ꯀꯗꯥꯏꯗꯅꯦꯕ ꯑꯗꯨꯗꯤ ꯑꯗꯨ ꯀꯩꯅꯣꯅꯦ ꯑꯗꯨꯗꯤ ꯑꯗꯨ ꯀꯌꯥꯃꯨꯛ ꯂꯥꯞꯅ ꯏꯝꯐꯥꯜꯗ ꯂꯩꯕ ꯑꯗꯨꯣ ꯏꯝꯐꯥꯜ ꯃꯅꯨꯡ ꯌꯥꯝ ꯂꯥꯞꯅ ꯂꯥꯏꯟꯗ ꯀꯩꯗ ꯆꯠꯅꯤꯡꯉꯥꯏꯒꯤ ꯊꯕꯛ ꯃꯐꯝꯁꯦ ꯌꯥꯝ ꯂꯥꯞ ꯇꯧꯕ
ꯂꯝꯐꯦꯜ ꯂꯝꯐꯦꯜꯂꯣꯝꯗ
ꯎꯝ ꯎꯝ ꯎꯝ ꯑꯃ ꯀꯩꯅꯣ ꯑꯗꯨꯗꯤ ꯑꯗꯥꯏꯔꯣꯝ ꯑꯣꯏ ꯃꯄꯥꯁꯦ
ꯑꯩꯒꯤ ꯂꯩ ꯝ ꯀꯩꯅꯣꯅ ꯑꯁꯤ ꯀꯩꯅꯣ ꯁꯦꯟ ꯖꯣꯁꯦꯞ ꯁ꯭ꯀꯨꯜ ꯃꯅꯥꯛꯇ
ꯁꯦꯟ ꯖꯣꯁꯦꯐ ꯏꯁꯀꯨꯜ ꯃꯅꯥꯛꯇ ꯑꯥ ꯑꯥ ꯑꯗꯨꯒ ꯍꯣꯏ ꯑꯩꯈꯣꯏꯁꯨ ꯂꯝꯐꯦꯜꯔꯣꯝꯗꯍꯥꯡꯉꯛꯏꯗꯤ ꯌꯥꯝ ꯇꯣꯏꯅ ꯍꯣꯏ ꯆꯠꯂꯝꯕꯅꯤ
ꯑꯗꯨꯒ ꯂꯝꯐꯦꯜꯔꯣꯝꯗ ꯀꯦꯕꯤ ꯈꯪꯕ꯭ꯔꯥ ꯀꯦꯕꯤ ꯏꯁꯀꯨꯜꯗꯨ ꯗꯨꯗ
ꯆꯥ ꯑꯈꯣꯏꯅ ꯅꯨꯡꯇꯤꯒꯤ ꯋꯛꯀꯤꯡ ꯆꯠꯂ ꯂꯩꯕ ꯂꯝꯕꯤꯅꯤꯅꯦ ꯑꯗꯨꯗꯤ
ꯎꯝ ꯅꯣꯏ ꯅꯛꯅꯕ꯭ꯔꯅꯦ
ꯑꯥꯗ ꯅꯛꯅꯕ ꯍꯥꯏꯕꯁꯦ ꯉꯍꯥꯟꯒꯩ ꯀꯩꯅꯣ ꯑꯗꯨꯗ ꯑꯩꯈꯣꯏ ꯑ ꯊꯕꯛ ꯇꯧꯃꯤꯟꯅꯕ ꯍꯥꯏꯕ ꯇꯥꯔꯦ ꯊꯕꯛ ꯇꯧꯃꯤꯟꯅꯕꯗ ꯑꯩꯈꯣꯏ ꯃꯤ ꯈꯔ ꯄꯨꯜꯂꯒꯀꯣ ꯑꯗꯨꯉꯩ ꯑꯗꯨꯗ ꯑꯈꯣꯏ ꯑ ꯄꯥꯔꯠꯃꯦꯟꯒꯨꯝꯕ ꯂꯧꯔꯝꯃꯦꯕ ꯋꯛ ꯏꯁꯇꯦꯁꯟ ꯑꯣꯏꯅ ꯍꯥꯏꯒꯗ꯭ꯔ ꯑꯗꯨꯗꯒꯤ ꯖꯪꯁꯟꯗꯨꯗ ꯂꯩꯔꯝꯃꯦꯕ ꯑꯗꯨꯔꯣꯝ ꯁꯥꯏꯠꯅꯗꯤ ꯂꯩꯕꯨꯗꯤ ꯅꯨꯡꯉꯥꯏꯕꯅꯦ ꯍꯥꯏꯗꯤ ꯏꯪ ꯆꯤꯛꯑꯦꯕ ꯑꯩꯈꯣꯏꯅ ꯍꯧꯖꯤꯛꯀꯤ ꯗꯨꯂꯥꯂꯦꯟꯒꯨꯝꯕ ꯁꯥꯏꯠꯇꯨꯗꯤ ꯌꯥꯗꯕ ꯑꯃꯨꯛꯀ
ꯎꯝ
ꯑꯥ ꯂꯩꯕꯗꯤ ꯅꯨꯡꯉꯥꯏ ꯑꯗꯨꯁꯨ ꯃꯤꯗꯣ ꯌꯥꯝ ꯃꯦꯕ ꯑꯗꯨꯒ ꯑꯁꯣꯝꯗꯅꯗꯤ ꯃꯁꯥ ꯃꯁꯥꯒꯤꯀꯣ ꯏꯆꯤꯛ ꯆꯤꯛꯄ ꯑꯃꯨꯛꯀ ꯍꯦꯜꯂꯦ ꯑꯗꯨꯅ ꯂꯩꯕꯗꯤ ꯅꯨꯡꯉꯥꯏꯕ ꯑꯦꯔꯤꯌꯥꯅꯤ ꯏꯟꯚꯥꯏꯔꯣꯟꯃꯦꯟꯇꯤ
ꯅꯪꯗꯨꯅꯦ ꯑꯗꯨ ꯃꯊꯥꯡ ꯑꯅꯤ ꯇꯣꯡꯕ ꯒꯥꯔꯤꯗꯣ
ꯎꯝ ꯎꯝ
ꯑꯗꯨꯒꯤ ꯑꯗꯨꯝ ꯉꯥꯏ ꯉꯥꯏꯕꯗ ꯉꯥꯏꯕꯗ ꯑꯗꯨꯝ ꯃꯇꯝ ꯑꯥ ꯌꯧꯕꯗꯣ ꯌꯥꯝ ꯂꯥꯞꯄꯃꯛ ꯁꯨꯅꯠ ꯇꯕꯤꯗ
ꯂꯝꯕꯤ ꯇꯣꯡꯕ ꯃꯐꯝꯗꯣ ꯈꯔ ꯗꯕꯜ ꯗꯕꯜ ꯇꯣꯡꯔꯝꯒꯅꯤ ꯍꯣꯏ ꯕꯖꯥꯔꯗ ꯑꯃꯨꯛꯀ ꯈ꯭ꯋꯥꯏꯗꯒꯤ ꯅꯛꯑꯒ ꯆꯠꯄ ꯅꯨꯡꯉꯥꯏꯇꯕ ꯖꯒꯥꯁꯦ ꯑꯗꯨꯗ ꯑꯃꯅꯦ ꯑꯈꯣꯏ ꯁꯤꯗ ꯂꯩ ꯐꯥꯎꯁꯨꯀꯣ ꯑꯗꯣ ꯄꯥꯔꯠ ꯇꯥꯏꯝꯗꯤ ꯇꯧꯔꯦ ꯍꯥꯏꯔꯦ ꯑꯗꯨ ꯐꯨꯜ ꯇꯥꯏꯝꯗꯤ ꯀꯃꯥꯏꯅ ꯇꯧꯕ ꯇꯥꯔꯦ
ꯐꯨꯜ ꯇꯥꯏꯝꯒꯤ ꯊꯕꯛꯇꯤ ꯀꯔꯤ ꯇꯧꯒꯅꯤ ꯇꯧꯅꯤꯡꯉꯥꯏꯁꯨ ꯂꯩꯇꯦ
ꯒꯚꯔꯃꯦꯟꯒꯨꯝꯕ ꯊꯕꯛꯇꯤ ꯀꯩ ꯐꯪꯉꯔꯣꯏ ꯄꯨꯟꯁꯤꯗ
ꯑꯦ ꯐꯪ
ꯎꯝ ꯐꯪꯉꯔꯣꯏꯌꯦ ꯑꯗꯨꯅ ꯑꯗꯨꯝ ꯇꯧꯔꯒ ꯀꯣꯏꯕ ꯇꯅꯤ
ꯑꯆꯥ ꯑꯆꯥ ꯐꯔꯦ ꯁꯦ ꯍꯧꯖꯤꯛꯁꯦ ꯄꯥꯔꯠ ꯇꯥꯏꯝꯒ ꯐꯨꯜ ꯇꯥꯏꯝꯒ ꯂꯣꯏꯈ꯭ꯔꯦ
ꯎꯝ
ꯁꯔꯤꯁꯦ ꯑꯃꯨꯛ ꯍꯣꯡꯉꯅꯤ ꯍꯧꯖꯤꯛꯁꯦ
ꯎꯝ
ꯎꯝ ꯑꯣꯀꯦ ꯑꯣꯀꯦ
ꯌꯦꯡꯁꯦꯀꯣ ꯑꯗꯨꯝ ꯄꯥꯏꯌꯣ ꯍꯧꯖꯤꯛ ꯁꯥꯊꯤꯕ ꯈꯔ ꯈꯔ ꯂꯩꯕ꯭ꯔ ꯌꯦꯡꯁꯦ
ꯁꯥꯊꯤꯕ
ꯊꯤꯕ ꯈꯔ ꯂꯩꯕ꯭ꯔ ꯌꯦꯡꯁꯦ
ꯑꯗꯨꯝ ꯋꯥꯔꯤ ꯁꯥꯕ ꯐꯥꯔꯁ ꯇꯥꯏꯝꯗ ꯋꯥꯔꯤ ꯁꯥꯕ ꯀꯥꯟꯗ ꯀꯩꯅꯣ ꯇꯧꯕ ꯋꯥꯅꯦ ꯑꯗꯨꯝ ꯋꯥꯔꯤ ꯁꯥꯔ ꯁꯥꯔꯛꯂꯗꯤꯀꯣ ꯀꯗꯥꯏꯗꯒꯤ ꯊꯣꯛꯂꯕ ꯈꯪꯗꯦ ꯄꯪ ꯊꯣꯛꯇ ꯊꯣꯛ ꯂꯛ ꯑꯩ ꯑꯥ ꯄꯥꯎ ꯌꯧꯔꯤꯗꯣ ꯑꯩ ꯐꯥꯔꯁꯇ ꯑꯗꯨꯒꯨꯝꯕ ꯋꯥꯈꯟꯗ ꯂꯩꯇꯕꯅꯦ ꯑꯩꯁꯦ ꯁꯨꯃꯥꯏꯅ ꯌꯧꯒꯅꯤꯀꯣ ꯍꯥꯏꯕꯗꯣ ꯑꯗꯨꯕꯨ ꯑꯗꯨꯝ ꯉꯥꯡꯂꯥꯡ ꯉꯥꯡ ꯉꯥꯡ ꯉꯥꯡꯕꯗ ꯃꯊꯪ ꯃꯊꯪ ꯉꯥꯡꯂꯛꯄꯗ ꯑꯥ ꯌꯧꯈ꯭ꯔꯦ
ꯍꯣꯏ ꯑꯗꯨ ꯈꯪꯗꯦꯅꯦ ꯔꯦꯟꯗꯝ ꯑꯣꯏꯕ ꯃꯤꯒꯀꯣ ꯏꯟꯇꯔꯦꯛ ꯇꯧꯕꯁꯨ ꯌꯥꯝ ꯗꯔꯀꯥꯔꯗꯤ ꯑꯣꯏꯗꯤ ꯑꯣꯏ ꯑꯩꯈꯣꯏꯁꯦ ꯈꯪꯈ꯭ꯔꯕ ꯗꯗꯤ ꯈꯪꯗꯦ ꯄꯪꯉꯥꯡ ꯄꯪꯉꯥꯡꯉꯦ ꯑꯣꯜꯃꯣꯁ ꯀꯣ ꯄꯨꯡ ꯑꯃ ꯑꯅꯤ
ꯃꯥꯅꯦ ꯑꯁꯤꯒꯤꯁꯦ ꯌꯥꯝ ꯐꯗ ꯗꯤ ꯐꯩꯌꯦꯕꯀꯣ ꯃꯔꯝꯗꯤ ꯈꯪꯅꯗꯕ ꯃꯤꯁꯤꯡꯁꯨ ꯑꯗꯨꯝ ꯈꯪꯅꯩꯗꯅꯀꯣ ꯍꯣꯏ
ꯎꯝ ꯇꯣꯄꯤꯛ ꯉꯥꯏꯍꯥꯛꯇꯪꯗ ꯑꯗꯨꯝ ꯁꯥꯒꯠꯄ ꯉꯝꯅꯤꯉꯥꯏꯀꯣ ꯃꯤ ꯑꯃ ꯍꯣꯏ ꯆꯨꯝꯃꯦ ꯆꯨꯝ
ꯄꯨꯟꯁꯤ ꯋꯥꯔꯤꯗ ꯑꯗꯨꯝ ꯂꯤꯔꯒ ꯂꯩꯔꯁꯨ ꯃꯤꯅꯤꯠ ꯑꯥ ꯌꯧꯕ ꯈꯪꯉꯣꯏ
ꯍꯣꯏ ꯑꯗꯨ ꯏꯟꯇ꯭ꯔꯣꯕꯔꯠ ꯑꯣꯏꯕꯁꯤꯡꯁꯤꯗꯤ ꯈꯔꯗꯤ ꯋꯥꯗꯤ ꯋꯥꯔꯗꯕ ꯃꯥꯜꯂꯦ ꯁꯤꯒꯤꯁꯦ ꯁꯤ ꯍ
ꯑꯥ ꯋꯥꯒꯅꯤ ꯄꯉꯥꯡ ꯉꯥꯡꯗꯕ ꯃꯤꯁꯤꯡꯈꯣ ꯌꯥꯎ ꯌꯥꯎꯗꯤ ꯌꯥꯎꯔꯝ ꯒꯗꯧ ꯃꯥꯟꯗꯦ ꯑꯁꯤꯒꯨꯝꯕꯗꯗꯤ
ꯈꯪꯗꯦ ꯂꯣꯏꯅꯗꯤ ꯎꯝ ꯍꯥꯞꯄꯤꯈ꯭ꯔꯕꯅꯤ ꯌꯥꯕ ꯃꯈꯩꯗꯤ ꯑꯗꯣ ꯊꯣꯛꯄ ꯑꯃ ꯇꯧꯖꯔꯝꯒꯗꯕ ꯃꯥꯟꯈ꯭ꯔꯦ ꯎꯝ
ꯠꯇ